ꯍꯜꯂꯣ ꯍꯜꯂꯣ ꯑ ꯄꯣꯠ ꯐꯣꯟ ꯇꯧꯕꯤꯔꯛ ꯄꯥ ꯃꯤꯡ ꯂꯩꯐꯝ ꯍꯥꯏꯕꯤꯌꯨ
ꯐꯣꯟ ꯇꯧꯖꯔꯛꯏꯁꯤ ꯀꯩꯅꯣꯗꯒꯤꯅꯦ ꯑ ꯗꯦꯜꯂꯤ ꯍꯦꯠꯀ꯭ꯋꯥꯇꯔꯗꯒꯤ ꯀꯩꯅꯣ ꯕ ꯀꯣꯟꯁꯇꯦꯕꯜ ꯅꯤꯀꯤꯁꯟ
ꯁꯣꯝ ꯀꯣꯟꯁꯇꯦꯕꯜ ꯑꯣꯏꯕꯤꯔꯕ꯭ꯔꯥ ꯅꯠꯇ꯭ꯔꯒ ꯁꯦꯐꯣꯏꯔꯥ ꯑꯁꯦꯡꯕꯗꯣ ꯍꯥꯏꯕꯤꯌꯨ
ꯑꯥ ꯑꯥ ꯑꯁꯦꯡꯕ ꯑꯣꯏꯔꯛꯀꯗꯕ ꯍꯥꯏꯔꯅꯤ
ꯑꯣꯏꯔꯛꯀꯗꯕ ꯀꯟꯁꯇꯦꯕꯜꯖꯦ ꯀꯔꯝꯕ ꯊꯕꯛꯇ ꯑꯣꯏꯗꯣꯏꯅꯣ
ꯈꯪ ꯑꯩꯗꯤ ꯍꯧꯖꯤꯛ ꯍꯧꯖꯤꯛꯄꯨꯗꯤ ꯄꯣꯁ ꯑꯆꯧꯕ ꯑꯃ ꯄꯥꯏꯖꯔꯤ ꯑꯗꯣ ꯑꯩꯁꯦ ꯄꯣꯁ ꯑꯆꯧꯕ ꯄꯥꯏꯕꯁꯤ ꯋꯥꯔꯦꯅ ꯄꯣꯁ ꯃꯆꯥꯗ ꯗꯤꯂꯦꯟꯕꯣꯏ ꯀꯩꯕꯣꯏꯅ ꯁꯥꯟꯅꯔꯒꯦꯅ ꯇꯧꯕꯅꯦ ꯍꯧꯖꯤꯛ ꯍꯧꯖꯤꯛ ꯀꯩꯅꯣ ꯇꯧꯔꯤꯁꯦ ꯑꯩ ꯑꯤꯌꯔ ꯐꯥꯏꯇꯔ ꯑꯦꯐ ꯐꯤꯐꯇꯤ ꯅꯥꯏꯟ ꯁꯚꯦꯟ ꯖꯦꯔꯣꯗꯣ ꯑꯗꯨ ꯄꯥꯏꯔꯤ ꯍꯥꯏꯇꯥꯔꯦ ꯑꯗꯨ ꯅꯦꯠꯋꯥꯛ ꯈꯤꯇꯪ ꯅꯨꯡꯉꯥꯏꯌꯦꯅ ꯐꯣꯟ ꯇꯧꯔꯛꯄꯅꯦ ꯑꯩꯒꯤ ꯗꯣꯁ ꯑꯃ ꯂꯩꯍꯧꯋꯦꯅ ꯗꯣꯁꯇꯨꯗ ꯃꯥꯗꯤ ꯃꯊꯛꯇꯨ ꯌꯦꯡꯕ ꯉꯝꯖꯗꯕ ꯑꯗꯨꯅ ꯑꯩꯅ ꯃꯊꯛꯇꯨ ꯌꯦꯡꯍꯟꯅꯤꯡꯗꯅ ꯐꯣꯟ ꯇꯧꯔꯛꯄ ꯃꯥꯏ ꯏꯝ ꯃꯃꯥꯟꯅꯕ ꯑꯃ ꯃꯊꯛꯇ ꯐꯥꯏꯇꯔꯖꯦꯠ ꯄꯥꯏꯔꯦꯅ ꯍꯥꯏꯗꯤ ꯃꯃꯥꯟꯅꯕꯅ ꯐꯥꯏꯇꯔꯖꯦꯠ ꯄꯥꯏ ꯍꯥꯏꯇꯥꯥꯔꯤ ꯃꯉꯛꯇꯨ ꯊꯥꯡꯒꯠꯄ ꯉꯝꯗ꯭ꯔꯕ ꯑꯣꯏꯇꯥꯔꯁꯨ ꯑꯗꯨꯝ ꯊꯥꯡꯒꯠꯂ ꯌꯦꯡꯉꯛꯀꯅꯤꯗꯅ ꯍꯥꯏꯗꯤ ꯃꯃꯥꯟꯅꯕ
ꯃꯥ ꯃꯥ ꯃꯥꯅꯤ ꯃꯥꯅꯤ ꯃꯥꯁꯨ ꯍꯥꯏꯗꯤ ꯃꯃꯥꯟꯅꯕꯗꯣ ꯁꯄꯣꯔꯠ ꯇꯧꯕꯝꯖꯦ ꯅꯠꯇ꯭ꯔ
ꯑ ꯃꯥꯟ ꯑꯗꯨꯅ ꯐꯣꯟ ꯇꯧꯖꯔꯛꯄꯅꯤ ꯍꯥꯏ
ꯑꯥ ꯌꯥꯝ ꯆꯨꯝꯕ ꯋꯥꯐꯝ ꯑꯃ ꯊꯝꯕꯤꯒ꯭ꯔꯦ ꯑꯩꯖꯨ ꯋꯥ ꯐꯝ ꯈꯔ ꯐꯣꯡꯗꯣꯛ
ꯆꯨꯝꯅ ꯆꯨꯝꯅ
ꯍꯥꯢꯕ ꯨꯗꯤ ꯑꯈꯣꯢꯒꯤ ꯃꯤ ꯐꯥꯏꯇꯔꯖꯦ ꯄꯥꯏꯕ ꯃꯃꯥꯟꯅꯕꯗꯨꯅ ꯃꯨꯛ ꯃꯈꯥ ꯍꯥꯏꯕꯗꯤ ꯂꯩꯕꯥꯛꯁꯤꯗ ꯃꯈꯣꯡꯒ ꯁꯨꯛꯇ ꯇꯥꯔꯛꯇꯦ ꯍꯥꯏꯅ ꯃꯥ ꯃꯊꯛꯀꯤ ꯃꯤꯅꯦ ꯍꯥꯏ
ꯑꯣ ꯑꯣ ꯑꯗꯨꯃꯥꯏ ꯇꯧꯕ꯭ꯔꯥ
ꯍꯥꯏꯗꯤ ꯎꯁꯥ ꯅꯨꯡꯁꯥꯗꯒ ꯃꯈꯣꯡ ꯃꯈꯨꯠꯅꯕꯥꯎ ꯀꯥꯗꯦ ꯍꯥꯏꯔꯤ ꯃꯃꯩꯩꯅ ꯌꯦꯠꯂꯒ ꯃꯊꯛꯁꯤꯗꯗꯨꯝ ꯌꯦꯡꯉ ꯂꯩꯕ ꯀꯥꯡꯒꯨꯅꯦ ꯍꯥꯏꯌꯦ ꯃꯥꯅ ꯃꯈꯥꯁꯤ ꯌꯦꯡꯗꯕꯤ ꯃꯥꯏ ꯃꯃꯩꯁꯤꯅꯕꯨ ꯌꯦꯠꯈ꯭ꯔꯗꯤ ꯑꯗꯨꯝ ꯁꯨꯡꯊꯥ ꯊꯥꯗꯣꯛꯇꯕꯤ
ꯑ
ꯑꯩꯅ ꯍꯪꯅꯤꯡꯕ ꯑꯃ ꯂꯩꯌꯦ ꯃꯅꯤꯄꯨꯔꯗ ꯅꯍꯋꯥꯏ ꯁꯥ ꯊꯣꯛꯑꯦ ꯁꯥ ꯊꯣꯛꯑꯦꯅ ꯇꯧꯕꯗꯣ
ꯎꯝ
ꯑꯗꯨꯒꯤ ꯁꯥꯗꯣ ꯀꯣꯡꯕꯗꯩ ꯑꯣꯏ ꯂꯩꯔꯝꯃꯦ
ꯀꯣꯡꯕꯗꯒꯤ ꯑꯦ ꯑꯗꯨꯗꯤ ꯑꯩꯒ ꯌꯥꯝ ꯅꯛꯅꯕ ꯏꯃꯥꯟꯅꯕ ꯑꯃ ꯂꯩ ꯀꯣꯡꯕ ꯍꯥꯏꯔ
ꯃꯥꯁꯦ ꯀꯩꯅꯣꯅꯦꯕ ꯑꯇꯣꯞꯄ ꯃꯤꯅꯒ ꯍꯥꯏꯅꯕ ꯌꯥꯝ ꯁꯥꯠꯊꯤꯕ ꯁꯥꯗꯣ ꯑꯣꯏꯔꯝꯗ꯭ꯔꯦ ꯂꯧꯗ꯭ꯔꯥꯎꯕꯤ ꯑꯣꯏ ꯂꯩꯔꯝꯃꯦ
ꯑꯣ ꯑꯁ ꯑꯗꯨꯗꯤ ꯑꯩ ꯏꯃꯥꯟꯅꯕ ꯑꯣꯏꯔꯝꯕꯗꯨꯁꯨ ꯌꯥꯏꯅꯦ ꯃꯥꯁꯨ ꯃꯃꯤꯠ ꯌꯥꯝ ꯂꯥꯎꯕꯅꯤ ꯃꯃꯥꯏ ꯑꯗ ꯈꯨꯔꯤꯒꯥꯏ ꯐꯨꯔꯤ ꯍꯥꯏꯒꯗ꯭ꯔꯥ ꯈꯪꯗꯦ ꯍꯣꯏ
ꯑ ꯑꯗꯣ ꯐꯨꯔꯤ ꯅꯠꯇꯦ ꯐꯨꯔꯤ ꯅꯠꯇ ꯇꯦꯗꯣ ꯍꯥꯏꯗꯤ ꯂꯧꯗ꯭ꯔꯥꯎꯕꯤꯒꯤ ꯏꯁꯄꯦꯁꯦꯜ ꯐꯤꯆꯔꯅꯦ
ꯑꯣ ꯏꯁꯤꯠ ꯀꯥꯄꯝ
ꯍꯣꯏ ꯑꯦꯁꯤꯠ ꯀꯥꯞꯊꯣꯔꯛ ꯇꯣꯏꯅꯦ ꯑꯗꯨꯗꯩ ꯄꯤꯠ ꯂꯥꯎꯅ ꯑꯗꯨꯅꯅꯦꯕ ꯃꯤꯅ ꯍꯥꯏꯗꯤ ꯃꯥꯁꯦ ꯐꯥꯕ ꯉꯝꯈꯤꯕ ꯑꯗꯩ ꯃꯥꯁꯦ ꯂꯩ ꯍꯥꯏꯔꯒꯗꯤ ꯁꯥ ꯌꯦꯟꯒ ꯍꯥꯠꯇꯣꯛꯑꯒ ꯂꯪꯊꯣꯛꯑꯝꯃꯤꯕ ꯆꯥꯊꯣꯛꯏꯕ ꯇꯧꯏ ꯃꯌꯥꯝꯗꯣ
ꯏꯁ ꯑꯗꯨꯒꯤ ꯗꯥꯏꯔꯦꯛ ꯆꯨꯝꯃꯦ ꯍꯧꯖꯤꯛꯀꯤ ꯑꯩꯒꯤ ꯏꯃꯥꯟꯅꯕꯗꯨꯁꯨ ꯅꯍꯥꯟꯋꯥꯏ ꯅꯕꯣꯗꯤꯌꯥꯗ ꯂꯩꯔꯤꯉꯩꯗꯗꯤ ꯃꯥꯗꯣ ꯌꯥꯝ ꯆꯥꯎꯗ꯭ꯔꯤꯝꯅꯤꯅ ꯑꯗꯨꯛ ꯌꯥꯝꯅꯗꯤ ꯁꯥꯊꯤꯗ꯭ꯔꯤꯗꯣ ꯑꯗꯣ ꯑꯗꯨꯏ ꯃꯇꯝꯗꯁꯨ ꯃꯥꯗꯣ ꯈꯔ ꯃꯥꯒꯤ ꯆꯥꯛꯇꯣ ꯑꯗꯨꯝ ꯆꯤꯡ ꯆꯤꯡꯃꯨꯛ ꯄꯨꯔꯒ ꯆꯥꯕꯅꯤꯅꯦ
ꯆꯋꯥꯍꯔꯗ ꯅꯣꯕꯣꯗꯤꯌꯥ ꯕꯤꯗ꯭ꯌꯥꯂ ꯈꯣꯡꯕꯣꯝꯗ ꯅꯍꯋꯥꯏ ꯂꯧꯗ꯭ꯔꯥꯎꯕꯤ ꯑꯃ ꯂꯩꯔꯦ ꯂꯩꯔꯦ ꯍꯥꯏ
ꯍꯣ ꯍꯣ ꯍꯣ ꯍꯣꯏ ꯑꯃ ꯆ ꯕ꯭ꯔꯦꯛꯐꯥꯁꯇ ꯆꯤꯡ ꯆꯤꯡ ꯄꯨꯔꯒ ꯍꯦꯛꯇ ꯆꯥꯗꯕꯤꯗꯣ ꯑꯃ ꯆꯟꯗꯨ ꯀꯧꯕ ꯑꯃ ꯃꯃꯤꯠ ꯈꯨꯕꯗ ꯆꯤꯡꯗ ꯅꯣꯡꯃꯩ ꯀꯥꯞꯄ ꯅꯠꯇꯦ ꯍꯥꯏ ꯏꯁꯩ ꯑꯃ ꯁꯛꯈꯤꯕ ꯒꯨꯝ ꯇꯧꯕꯅꯦ
ꯅꯨꯃꯤꯗꯥꯡ ꯇꯨꯝꯕꯗ ꯑꯦꯇꯦꯛ ꯆꯠꯂꯨꯔ ꯍꯜꯂꯛꯄꯗꯤ ꯃꯊꯤ ꯃꯌꯨꯝꯗꯤ ꯐꯃꯨꯡꯗꯩ ꯇꯧꯁꯟꯕ ꯃꯥꯜꯂꯤ
ꯑꯩꯈꯣꯏꯁꯤ ꯀꯩꯅꯣꯗꯩ ꯂꯩꯩ ꯑꯩꯈꯣꯏ ꯁ꯭ꯀꯨꯜꯗꯩ ꯉꯥꯛꯇ ꯑꯣꯏ ꯂꯩꯔꯝꯃꯦ
ꯍꯥꯏꯗꯤ ꯅꯣꯢ ꯁ꯭ꯀꯨꯜꯁꯦ ꯍꯥꯏꯗꯤ ꯀꯩ ꯍꯥꯏꯅꯤ ꯁꯨꯄꯔ ꯅꯦꯆꯔꯦꯜ ꯄꯋꯥꯔ ꯄꯥꯏꯕ ꯑꯦꯀꯗꯁꯤ ꯍꯥꯏꯇꯥꯔꯦꯅꯦꯀꯣ ꯌꯥꯝꯅ ꯑꯉꯛꯄ ꯑꯐꯥꯎꯕ ꯃꯌꯥꯝꯒꯤ ꯁꯝꯕꯝ ꯀꯨꯝꯕꯝ ꯍꯥꯏ ꯇꯥꯔꯦꯅꯦꯀꯣ ꯃꯥꯅꯦ
ꯑꯝꯍꯥꯅꯤ ꯑꯗꯨꯃꯛ ꯍꯥꯏꯔꯁꯨ ꯁꯣꯏꯅꯤꯡꯉꯥꯏ ꯌꯥꯎꯗꯕ ꯃꯥꯜꯂꯤ
ꯇꯣꯉꯥꯟꯕ ꯃꯤꯑꯣꯏꯕ ꯇꯣꯉꯥꯟ ꯇꯣꯉꯥꯟꯕ ꯖꯤꯕ ꯁꯥ ꯉꯥ ꯍꯥꯏꯗꯤ ꯑꯆꯝꯕꯗꯤ ꯑꯝꯇ ꯅꯠꯇꯦ ꯍꯥꯏꯗꯤ ꯇꯝꯃꯤꯕ ꯂꯩꯔꯤꯕꯁꯤꯡꯗꯣ
ꯏꯁꯁ ꯑꯆꯝꯕ ꯑꯃꯠꯇ ꯌꯥꯎꯗꯦ ꯍꯧꯖꯤꯛ ꯍꯧꯖꯤꯛꯁꯨ ꯀꯩꯅꯣꯅꯦ ꯑꯩꯈꯣꯏ ꯗꯦꯜꯂꯤꯗ ꯃꯤ ꯀꯔꯥꯏꯗꯩꯪ ꯄꯋꯥꯔ ꯄꯥꯢꯕ ꯉꯥꯛꯇꯅꯤ ꯂꯩꯖꯦ ꯃꯃꯤꯡ ꯍꯥꯏꯕꯗ ꯊꯤꯕ ꯉꯝꯃꯔꯣꯏ
ꯥꯏ ꯍꯥꯏꯗꯤ ꯑꯗꯨꯛꯀꯤ ꯃꯇꯤꯛ ꯐꯤꯎꯒ꯭ꯔꯦ ꯌꯥꯝꯅ ꯁꯛꯇꯤ ꯂꯩꯒ꯭ꯔꯦ ꯍꯥꯏꯕꯅꯦꯕ
ꯁꯛꯇꯤ ꯂꯩꯒ꯭ꯔꯦ ꯁꯛꯇꯤ ꯂꯩꯒ꯭ꯔꯦ
ꯃꯔꯨꯞꯀꯤ ꯁꯛꯇꯤꯁꯤꯅ ꯀꯔꯤ ꯑꯣꯏꯕꯤꯗꯣꯏꯅꯣ ꯍꯥꯏꯗꯤ ꯅꯕꯣꯗꯤꯌꯥ ꯈꯨꯝꯕꯣꯡꯒꯤꯗꯁꯨ ꯇꯝꯃꯤꯅ ꯍꯥꯏꯕꯤꯔꯦ ꯁꯣꯡꯒꯤ ꯁꯛꯇꯤꯗꯣ ꯍꯥꯏꯕ ꯇꯪ
ꯑꯩꯒꯤ ꯁꯛꯇꯤꯁꯤꯅ ꯃꯌꯥꯝꯒꯤ ꯁꯛ ꯇꯤ ꯈꯟꯗꯣꯛꯄ ꯍꯥꯏꯇꯥꯔꯦ
ꯑꯣ ꯑꯆꯥ ꯍꯥꯏꯗꯤ ꯑꯁ ꯃꯔꯨꯞꯀꯤ ꯌꯥꯝꯅ
ꯃꯤꯁꯤ ꯍꯦꯛ ꯎꯕꯒ ꯁꯛꯇꯤꯁꯦ ꯑꯗꯨꯝ ꯍꯦꯛ ꯈꯟꯗꯣꯛꯄ
ꯌꯥꯝ ꯐꯩ ꯌꯥꯝ ꯐꯩ ꯍꯥꯏꯗꯤ ꯌꯥꯝ ꯊꯤꯅ ꯀꯥꯟꯅꯕ ꯍꯥꯏꯕꯗꯤ ꯁꯤꯁꯦ ꯃꯤ ꯑꯃꯒꯤ ꯃꯔꯝꯗ ꯍꯥꯏꯕꯗꯤ ꯂꯩꯗꯅ ꯃꯥꯅ ꯄꯥꯢꯔꯤꯕ ꯄꯋꯥꯔ ꯁꯛ ꯁꯤꯁꯦ ꯀꯔꯤꯅꯣ ꯍꯥꯏꯕꯗꯨ ꯈꯪꯕ ꯇꯥꯔꯒꯗꯤ ꯑꯩꯈꯣꯏꯅ ꯀꯃꯥꯏꯅ ꯇꯧꯔꯒ ꯃꯥ ꯊꯦꯡꯅꯅꯤ ꯍꯥꯏꯕꯗꯣ
ꯈꯪꯒꯗꯣꯔꯤꯕꯅꯦꯕ ꯎꯝ ꯑꯗꯨ ꯅꯪ ꯑꯩꯅ ꯇꯥꯥꯕꯗ ꯅꯪꯁꯨꯨ ꯅꯕꯣꯗ꯭ꯌꯥ ꯇꯝꯃꯒꯑꯦ ꯍꯥꯏꯌꯦ
ꯑꯩ ꯑꯩ ꯍꯥꯏꯕꯤꯔꯤꯁꯤꯕꯨ ꯀꯅꯥ ꯑꯣꯏꯕꯤꯗꯣꯏꯅꯣ
ꯅꯪ ꯍꯥꯏꯕꯗꯤ ꯍꯧꯖꯤꯛ ꯑꯩꯒ ꯋꯥꯔꯤ ꯁꯥꯟꯅꯔꯤꯕ ꯅꯪꯕꯨ
ꯑꯣ ꯆꯥ ꯆꯥ ꯑꯩꯗꯤ ꯇꯝꯖꯔꯛ ꯎ
ꯑꯩ ꯑꯩꯗꯤ ꯃꯤꯗꯤ ꯁꯛꯎꯕ ꯁꯛꯇꯤ ꯈꯪꯕ ꯉꯝꯃꯤ ꯍꯥꯏꯕꯅꯤꯅ ꯑꯩ ꯅꯪ ꯁꯛꯇꯤ ꯍꯥꯏꯐꯦꯠ ꯃꯆꯤ ꯑꯃꯗ ꯄꯤꯛ ꯄꯤꯛ ꯉꯥꯜꯂꯤꯗꯨ ꯎꯏ ꯅꯪꯒꯤ ꯆꯥꯛ ꯆꯥꯕꯗ ꯁꯛꯇꯤ ꯌꯥꯝ ꯆꯦꯅꯤꯅꯦ
ꯇꯥꯕꯗ ꯑꯗꯨꯕꯨꯗꯤ ꯆꯨꯝꯃꯦ ꯈꯔ ꯆꯦꯜꯂꯦ ꯍꯥꯏꯁꯦ ꯑꯍꯥꯎꯕ ꯅꯠꯇ꯭ꯔꯒꯗꯤ ꯆꯥꯗꯕ ꯀꯥꯡꯁꯣꯏꯒ ꯊꯣꯡꯉꯝꯃꯗꯤ ꯑꯩ ꯁꯛ ꯗꯥꯝ ꯇꯧꯋꯦ ꯍꯥꯏ ꯇꯥꯔꯦ
ꯑꯁ ꯅꯡ ꯆꯥꯕꯁꯤꯗꯤ ꯄꯨꯔ ꯕꯦꯔꯥ ꯇꯥꯕꯒꯩ ꯆꯥꯔꯦꯍꯦ ꯆꯔꯥ ꯑꯗꯨ ꯃꯔꯤ ꯃꯉꯥꯔꯛ ꯋꯥꯂꯤ ꯍꯥꯏ ꯅꯪꯒꯤ
ꯗꯤ ꯑꯃꯨꯛ ꯁꯛꯇꯤꯁꯦ ꯈꯔ ꯈꯟꯈꯠꯂꯦ ꯍꯥꯏꯇꯥꯔꯦꯅꯦ
ꯑꯣ ꯊꯣꯛꯂꯛꯑꯦꯕ ꯑꯁꯣꯝꯅꯥꯀꯟꯗ ꯅꯣꯠꯇꯤꯐꯤꯀꯦꯁꯟ ꯂꯥꯛꯑꯦꯕ ꯅꯪꯒꯤ ꯁꯛꯇꯤꯅꯤ ꯗꯥꯎ ꯌꯦꯡꯉꯒ ꯑꯁ ꯆꯥꯎꯗꯤ ꯆꯥꯎꯕ ꯃꯥꯜꯂꯦ ꯈꯔ ꯁꯥꯏꯖꯁꯤ ꯍꯥꯏꯗꯤ ꯄ꯭ꯔꯣꯐꯥꯏꯜꯁꯤꯗ ꯆꯟꯗꯦꯕ ꯁꯥꯏꯖꯁꯤꯁꯨ
ꯎꯝ ꯍꯣꯏ ꯑꯗꯨ ꯆꯨꯝꯃꯝꯒꯅꯤ ꯍꯥꯏꯕꯗꯤ ꯑꯀꯟ ꯑꯊꯧ ꯍꯥꯏꯕꯁꯤꯗꯤ ꯈꯤꯇꯪ ꯆꯥꯎꯗꯕꯗꯤ ꯌꯥꯗꯦꯗꯅ
ꯃꯥꯅꯤ ꯃꯥꯅꯤ ꯑꯀꯟ ꯑꯊꯧ ꯎꯝ ꯑ ꯑ
ꯇ ꯌꯥꯎꯕ ꯚꯤꯝꯗꯨꯅ ꯍꯥꯏꯗꯤ ꯄꯤꯁꯛ ꯄꯤꯛꯇꯅ ꯃꯤꯅꯥꯎ ꯃꯤ ꯃꯆꯥ ꯑꯣꯏꯔꯝ ꯇꯥꯔꯒꯗꯤ ꯄꯥꯗꯣꯞꯁꯤꯡ ꯑꯗꯩ ꯃꯃꯥꯁꯤꯡ ꯃꯃꯥꯒ ꯑꯝꯇ ꯍꯤꯡꯉꯣꯏ ꯍꯥꯏꯖꯔꯤꯕ ꯍꯥꯏ ꯍꯥꯏꯗꯤ ꯌꯥꯝ ꯆꯥꯕ ꯆꯥꯎꯕ ꯍꯥꯏꯗꯤ ꯀꯦꯝ ꯅꯠꯇꯦ ꯍꯥꯏꯕ ꯃꯤꯗꯨꯗ ꯃꯤꯗꯨꯗ ꯆꯪꯉꯤꯕ ꯔꯤꯀ꯭ꯋꯦꯔ ꯑꯣꯏꯔꯤꯕ ꯄ꯭ꯔꯣꯇꯤꯟ ꯀꯥꯔꯕꯣꯍꯥꯏꯗ꯭ꯔꯦꯠ ꯐꯦꯠ ꯚꯤꯇꯥꯃꯤꯟꯁ ꯃꯤꯅꯔꯦꯜ ꯃꯌꯥꯝꯁꯦ ꯂꯧꯁꯤꯟꯅꯕ ꯍꯣꯠꯅꯕꯗ ꯍꯥꯏꯗꯤ ꯆꯥꯡ ꯆꯥꯡꯗꯅꯦ ꯍꯥꯏꯔꯤꯕ ꯆꯨꯝꯃꯤꯀꯣ
ꯆꯨꯃꯤ ꯆꯨꯃꯤ ꯆꯨꯝꯃꯤ ꯌꯥꯝ ꯆꯨꯝꯃꯤ
ꯑꯗꯨꯒ ꯑꯩꯅ ꯍꯥꯏꯖꯅꯤꯡꯕꯅ ꯁꯣꯝꯁꯦ ꯃꯤꯒꯤ ꯁꯛꯇꯤ ꯈꯪꯗꯣꯛꯅꯕ ꯍꯣꯠꯅꯕꯗ ꯆꯤꯟꯗꯤ ꯌꯥꯝ ꯆꯥꯎꯊꯣꯛꯕ ꯃꯥꯜꯂꯤ
ꯅꯪ ꯅꯗꯤ ꯑꯩ ꯎꯕ ꯉꯝꯃꯣꯏ ꯑꯩꯗꯤ ꯁꯛꯐꯝ ꯌꯥꯝ ꯌꯥꯝꯃꯤ ꯍꯥꯏꯇꯥꯔꯦ ꯍꯥꯏꯗꯤ ꯉꯥꯇꯪ ꯂꯩ ꯑꯃ ꯃꯨ ꯁꯠ ꯑꯣꯟꯈꯤꯅꯤ ꯑꯃꯥ ꯑꯦꯛꯁꯃꯦꯟ ꯗ ꯌꯥꯎꯕ ꯃꯤꯁ ꯐꯤꯠ ꯀ ꯍꯥꯏꯅꯕꯗꯨ ꯑꯗꯨꯒꯨꯝꯕꯅꯤ ꯍꯥꯏꯇꯥꯔꯦ ꯑꯩꯈꯣꯏꯗꯤ
ꯑꯦꯛꯁꯃꯦꯟꯗ ꯌꯥꯕ ꯃꯤꯁꯇꯤꯛ ꯑꯃ ꯍꯥꯏꯕꯗꯤ ꯑꯇꯣꯞ ꯑꯇꯣꯞꯄ ꯃꯦꯆꯤꯟ ꯃꯌꯥꯝ ꯑꯃꯨ ꯃꯥꯕꯨ ꯉꯝꯕ ꯃꯌꯥꯝ ꯑꯃꯗꯤ ꯂꯩ ꯍꯥꯏꯇꯥꯔꯦ ꯑꯗꯨꯒꯨꯝꯕ ꯃꯉꯣꯟꯗꯒꯤ ꯍꯦꯟꯅ ꯄꯋꯥꯔ ꯄꯥꯏꯕ ꯃꯥꯕꯨ ꯅꯝꯊꯕ ꯉꯝꯕ ꯃꯤꯆꯤꯟꯁꯤꯡꯗꯨꯒꯤ ꯃꯔꯛꯇ ꯑꯩꯁꯨ ꯑꯝꯅꯦ ꯍꯥꯏꯅꯤꯡꯉꯦ
ꯆꯨꯝꯃꯤꯅꯦ ꯆꯨꯝꯃꯤꯅꯦ ꯅꯪꯒꯤ ꯄ꯭ꯔꯣꯐꯥꯜꯁꯤꯗ ꯊꯣꯛꯂꯛꯏꯁꯦ ꯌꯥꯝꯗꯤ ꯌꯥꯝꯃꯤ ꯆꯤꯡꯈꯠꯄꯩ ꯂꯣꯏꯕ ꯉꯝꯗꯦ ꯍꯥꯏꯗꯤ ꯃꯌꯥꯝꯒꯤ ꯄ꯭ꯔꯣꯐꯥꯜꯗꯨ ꯍꯥꯏꯗꯤ ꯁꯠ ꯂꯥꯎꯟ ꯊꯣꯛꯂꯛꯄꯒ ꯑꯗꯨꯝ ꯑꯃꯨꯛꯇꯗ ꯍꯥꯏꯗꯤ ꯄꯦꯁ ꯑꯝꯇꯗ ꯄꯥꯕ ꯉꯝꯃꯦꯕ ꯅꯪꯒꯤꯁꯤꯅ ꯐꯣꯇꯣꯅ ꯄꯨꯂꯞ ꯈꯟꯈ꯭ꯔꯕ ꯈꯟꯗꯦ ꯁꯤ ꯀꯜꯂꯤꯉꯩ ꯐꯣꯇꯣ
ꯑꯗꯨ ꯈꯟꯗ꯭ꯔꯥ ꯑ ꯄ꯭ꯔꯤꯟꯇꯤꯡ ꯃꯤꯁꯇꯦꯛ ꯑꯣꯏꯔꯝꯕꯁꯨ ꯌꯥꯏꯀꯣ ꯅꯝꯕꯗ ꯁꯣꯏꯕ ꯍꯥꯏꯇꯥꯔꯦ ꯑꯉꯥꯡꯅ ꯑꯩꯅ ꯑꯉꯥꯡꯗ ꯊꯥꯗꯣꯛꯄꯅꯦꯕ ꯎꯝ ꯊꯕꯛ ꯄꯨꯟꯕ ꯅꯣꯏ ꯇꯧꯔꯣ ꯅꯣꯏ
ꯑꯣ ꯀꯔꯤꯅꯣ ꯐꯣꯇꯣꯗꯕꯨ ꯀꯦꯁ ꯆꯥꯝꯃꯉꯥ ꯆꯥꯇ꯭ꯔꯨꯛ ꯃꯨꯛꯇꯣꯡ ꯆꯤꯡꯈꯠꯂꯤꯉꯩ ꯂꯣꯏ ꯂꯥꯛꯛꯇ꯭ꯔꯗꯤ ꯀꯌꯥꯝ ꯇꯧ ꯃꯤꯉꯣꯁꯤꯅꯦ ꯑꯩ ꯏꯠꯁꯤꯤꯟꯅ ꯄꯨꯅꯤꯡꯉꯛꯄ ꯍꯥꯏꯇꯥꯔꯦ
ꯑꯗꯨ ꯁꯣꯏ ꯑꯣꯏꯔꯝꯒꯅꯤ
ꯀꯣꯏꯔꯛ ꯇꯣꯏꯔꯥ
ꯐꯣꯇꯣ ꯍꯥꯏꯔꯒ ꯐꯣꯟ ꯃꯆꯥ ꯑꯃꯗ ꯀꯥꯞꯄ ꯐꯣꯇꯣꯗꯨ ꯐꯣꯇꯣꯅꯤ ꯏꯁꯀ꯭ꯔꯤꯟ ꯑꯆꯧꯕ ꯄ꯭ꯔꯣꯖꯦꯛꯇꯗ ꯀꯥꯞꯊꯣꯔꯛꯄꯗꯨ ꯐꯣꯇꯣꯅꯤ ꯍꯥꯏꯗꯤ ꯂꯩꯗꯅ ꯑꯗꯨ ꯃꯥꯏꯅ ꯃꯟ ꯃꯇꯠ ꯃꯇꯠ
ꯄ꯭ꯔꯣꯖꯦꯛꯇꯔꯗ ꯀꯥꯞꯊꯣꯛꯄ ꯐꯣꯇꯣ ꯀꯣꯏ ꯐꯣ ꯃꯅꯥ ꯃꯇꯠ ꯅꯞꯁꯤꯟꯅꯔꯒ ꯑꯃ ꯇꯪ ꯁꯦꯝꯕ ꯑꯣꯏꯔꯝꯕꯗꯤ ꯌꯥꯏ
ꯍꯜꯂꯣ ꯑꯩ ꯀꯝꯄ꯭ꯌꯨꯇꯔꯁꯤꯗ ꯅꯤꯃꯨꯂꯥꯏꯁ ꯇꯧꯕ ꯌꯥꯁꯤꯅꯦ ꯏ ꯀ ꯎ ꯍꯥꯏꯦ
ꯑꯣ ꯑꯗꯨ ꯍꯥꯏ ꯀꯝꯄ꯭ꯌꯨꯇꯔꯗꯨꯒꯤ ꯆꯦꯛ ꯇꯧꯊꯣꯛꯄꯤꯌꯣ ꯉꯁꯥꯏ ꯑꯩꯅ ꯍꯥꯏꯖꯈꯤꯕ ꯊꯧꯕꯥꯜꯗ ꯂꯩꯕ ꯁꯥꯏꯟꯇꯤꯁ ꯑꯃ ꯂꯩꯕꯅꯣ ꯃꯥꯒꯤ ꯃꯐꯝꯐꯝꯗ ꯇꯥꯟꯅꯔꯒꯗꯤ ꯌꯥꯏ ꯑꯗꯨꯛꯀꯤ ꯃꯇꯤꯛ ꯁꯥꯏꯇꯤꯁꯅꯦ
ꯑꯣꯀꯦ
ꯃꯅꯤꯄꯨꯔꯗ ꯍꯥꯏꯗꯤ ꯏꯟꯇꯔꯅꯦꯠ ꯌꯥꯗꯕ ꯃꯇꯝꯗ ꯃꯁꯥ ꯃꯊꯟꯟꯗ ꯋꯥꯏ ꯐꯥꯏ ꯁꯦꯝꯃꯒ ꯅꯦꯠ ꯄꯥꯏꯖꯕ ꯉꯝꯕ ꯁꯛꯇꯤꯅꯤ ꯍꯥꯏꯔꯤ
ꯌꯥꯝ ꯁꯥꯇꯕ ꯁꯥꯏꯟꯇꯤꯁ ꯅꯤꯅꯦ ꯑꯗꯨꯗꯤ ꯃꯃꯤꯡꯗꯨꯗꯪ ꯍꯥꯏꯔꯛꯑꯣ ꯑꯩ ꯑꯗꯨꯝ ꯁꯤꯗꯦ
ꯃꯥꯏ ꯃꯃꯤꯡꯁꯦ ꯁꯧ ꯁꯧꯕꯥꯝ ꯄꯔꯣ ꯊꯅꯤ
ꯑꯣ ꯑꯦꯁ ꯊꯣꯂꯛꯦ ꯊꯣꯂꯦ ꯊ ꯊꯣꯛꯂꯦ ꯃꯩ ꯃꯥꯁꯤꯗꯤ ꯀꯩꯅꯣꯅꯦ ꯄꯅꯥꯕꯨ ꯃꯥꯜꯂꯤꯅꯦꯍ
ꯃꯥꯗꯦ ꯍꯥꯏꯗꯤ ꯏꯆꯝ ꯆꯝꯕꯗꯤ ꯃꯥꯟꯕꯅꯤꯅ ꯁꯛꯇꯤꯕꯅꯤ ꯍꯦꯛ ꯌꯦꯡꯕꯗ ꯀꯣ ꯐꯖꯥꯅ ꯆꯝꯕ ꯍꯥꯏꯕꯗꯤ ꯅꯠꯇꯦ ꯅꯦꯠ ꯁꯅꯦꯜ ꯑꯦꯋꯥꯔꯗꯤ ꯍꯥꯏꯐꯤꯁꯅꯦ ꯍꯥꯏꯇꯥꯔꯦ
ꯁꯤꯁ ꯃꯥꯗꯤ ꯊꯕꯛꯇꯤ ꯀꯗꯥꯥꯏ ꯇꯧꯕꯖꯥꯠꯅꯣ
ꯍꯥꯏꯗꯤ ꯏꯟꯁꯄꯥꯌꯔ ꯑꯦꯋꯥꯔꯗ ꯐꯪꯉꯥꯕ ꯏꯟꯗꯤꯌꯥꯒꯤ ꯄ꯭ꯔꯦꯁꯤꯗꯦꯟꯠꯅ ꯄ꯭ꯔꯥꯏꯖ ꯈꯨꯁꯤꯟꯅꯔꯕ ꯑꯗꯨꯒꯨꯝꯂꯕ ꯗꯨꯔꯗꯔꯁꯟꯅ ꯃꯥꯒꯤ ꯑꯣꯏꯕ ꯐꯤꯂꯝ ꯑꯃ ꯄꯨꯊꯣꯛꯈ꯭ꯔꯕ ꯑꯆꯝ ꯑꯐꯥꯎꯕꯥ ꯁꯥꯢꯟꯇꯤꯁꯅꯦ ꯍꯥꯏ ꯇꯔꯦ ꯃꯥꯒꯤ ꯂꯩꯔꯤꯕ ꯌꯥꯝ ꯁꯤꯝꯄꯜ ꯂꯤꯚꯤꯡ ꯑꯣꯏꯕꯗꯨꯗ ꯃꯌꯥꯝꯅ ꯈꯪꯕꯤꯗꯕꯅꯤ ꯍꯥꯏ ꯇꯥꯔꯦ
ꯑꯣꯀꯦ
ꯑꯗꯣ ꯄꯣꯟꯗꯦ ꯊꯥꯕꯅꯤ
ꯍꯣꯏ ꯍꯣꯏ ꯍꯣꯏ ꯃꯊꯪ ꯅꯣꯏꯅ ꯇꯧꯔꯛꯑꯁꯦ